ꯑꯗꯨꯗ ꯋꯥꯋꯡꯅ ꯑꯣꯏꯕ ꯏꯅꯦ ꯇꯥꯕ꯭ꯔ
ꯌꯦ ꯏꯁꯩꯩꯗꯅ
ꯃꯊꯟꯗꯨꯅꯦ ꯑꯩꯅ ꯅꯠꯇꯦ ꯂꯩꯦꯋꯥꯡꯅ ꯑꯣꯏꯔꯝꯅꯤ ꯑꯁ ꯀꯟꯇꯤꯅ꯭ꯌꯨ ꯇꯧꯔꯣ ꯀꯔꯤ ꯍꯥꯏꯕ꯭ꯔꯣ ꯀꯔꯤꯅꯦꯕ ꯅꯪꯗꯨꯣ
ꯑꯁ ꯑꯦ ꯅꯪꯅ ꯏꯪꯈꯣꯜ ꯁꯨꯕ ꯄꯥꯝꯃꯦ ꯑꯩꯗꯤ ꯏꯪꯈꯣꯜ ꯑꯃ ꯑꯕꯤ
ꯑꯣ ꯑ ꯂꯩꯗ꯭ꯔꯁꯨ ꯅꯣꯏꯒꯤ ꯂꯩꯇ꯭ꯔꯣ ꯂꯩꯒꯅꯨ ꯗꯅꯒꯔꯏ ꯑꯗꯨꯗꯤ ꯌꯥꯔꯦ
ꯐꯗꯤ ꯄꯩꯒꯤ ꯂꯩꯦ ꯏꯗ
ꯅꯒꯤ ꯅꯪꯒꯤ ꯂꯩ ꯏꯗꯤ ꯌꯥꯔꯦ ꯆꯤꯡꯗ ꯑꯣꯏꯁꯅꯨ ꯀꯩꯗꯧꯔꯒꯦ ꯆꯤꯡꯗꯁꯨ ꯑꯣꯏꯔꯤꯕ ꯌꯥꯏ ꯇꯝꯄꯥꯛꯥꯎ ꯆ ꯁꯤ ꯍꯥ
ꯗ ꯍꯣꯏꯗ ꯆꯨꯝꯃꯦ ꯆꯨꯝꯃꯦ ꯑꯩꯈꯣꯏꯣ ꯑꯩꯈꯣꯏꯔꯣꯝꯗꯤ ꯌꯦ ꯍꯤꯡꯕ ꯌꯥꯏ ꯊꯅꯨꯡꯉꯥꯏ
ꯍ
ꯁꯤꯡꯁꯨꯣ ꯐ꯭ꯔꯤ ꯑꯥ
ꯑ
ꯅꯨꯡꯁꯤꯠ
ꯍꯣꯏ ꯑ
ꯅꯈ ꯏ ꯑꯥꯏ ꯏ ꯑꯥꯏ ꯌꯥꯝꯣ
ꯊꯥꯠꯇ꯭ꯔꯣ ꯊꯥꯠꯇ꯭ꯔꯣ ꯊꯠꯄ꯭ꯔꯕ
ꯊꯠꯇ ꯊꯠꯇ ꯍꯧꯖꯤꯛ
ꯑꯆꯥꯥ
ꯁꯥꯏꯗꯤ
ꯑꯩꯅ ꯅꯠꯇ꯭ꯔꯦꯁ ꯑꯩꯈꯣꯏ ꯅꯦꯠꯋꯋꯥꯛꯁꯤ ꯈ꯭ꯔ
ꯝꯗꯤ ꯍꯣꯏ ꯑꯩꯈꯣꯏꯔꯣꯝꯗꯤ ꯀꯩꯅꯣ ꯏꯁꯤꯡꯁꯨ ꯍꯣꯡꯉꯦ ꯐ꯭ꯔꯤ ꯅꯨꯡꯁꯤꯠꯁꯤ ꯌꯦꯁꯥꯡꯁꯨ ꯑꯗꯨꯝ
ꯑꯥ
ꯍꯣꯁꯄꯤꯇꯥꯜꯒꯨꯝꯕ
ꯁ꯭ꯋꯥꯅꯤꯗ
ꯐꯔꯤꯅꯦ ꯑꯗꯨꯅꯦ ꯏꯪꯅ ꯆꯤꯛꯅꯀꯣ ꯑꯗꯨꯗ ꯂꯩꯕꯅ ꯅꯨꯡꯉꯥꯏꯕ ꯍꯥꯏꯕꯅꯤꯗ ꯑꯁꯤꯗ ꯄꯣꯠ ꯆꯩ ꯂꯣꯏꯅ ꯐꯪꯉꯦ ꯍꯥꯏꯔꯁꯨ ꯑꯣꯔꯒꯥꯅꯤꯛꯇꯤ ꯄꯥꯛ ꯆꯥꯛ ꯏꯟꯖꯥꯡ ꯍꯥꯏꯔꯣ ꯑꯣꯔꯒꯥꯅꯤꯛꯇꯤ ꯄꯥꯛ ꯐꯪꯉꯔꯣꯏ ꯍꯤꯗꯥꯛ ꯍꯥꯞꯄ ꯉꯛꯇ ꯍꯥꯔ ꯍꯥꯞꯄ ꯉ
ꯍ
ꯑꯗꯨ ꯆꯤꯡꯗ ꯑꯣꯏꯔꯗꯤ ꯑꯩꯣꯏ
ꯎ ꯅꯥꯄꯤꯒꯨꯝꯕꯁꯦ ꯑꯣꯔꯒꯥꯅꯤꯛꯇ ꯍꯛꯆꯥꯡ ꯐꯅꯤꯡꯉꯥꯏꯀꯣ ꯑꯗꯨꯝ ꯆꯥꯕ ꯌꯥꯔꯦ ꯑꯗꯨꯅ ꯅꯨꯡꯉꯥꯏ ꯍꯥꯏꯕꯅꯤꯗ
ꯍ ꯍꯣꯏꯗ ꯍꯣꯏꯗ ꯅꯪꯗꯤ ꯍꯛꯆꯥꯡ ꯐꯥꯎ ꯍ ꯃꯥꯗ
ꯑꯩꯔꯣ ꯑꯁ ꯑꯩ ꯍꯛꯆꯥꯡꯔꯣ
ꯍꯣꯏ
ꯍꯛꯆꯥꯡ ꯌꯥꯝ ꯐꯕꯅꯦ ꯍꯣꯏ ꯑꯅꯥꯕ ꯀꯩꯝꯇ ꯂꯩꯇꯦ ꯏꯁꯣꯔꯅ ꯆꯥꯟꯕꯤꯕꯒꯤ ꯍꯧꯖꯤꯛꯐꯥꯎ ꯑꯅꯥ ꯑꯩꯀꯣ ꯁꯤ ꯅꯥꯏꯌꯦ ꯍꯥꯏꯕꯗꯤ ꯂꯩꯇꯦꯀꯣ
ꯑꯦꯁ ꯑꯗꯨꯒꯨꯝꯕꯗꯨꯅꯦ ꯑꯩꯅ ꯊꯤꯔꯤꯁꯦ ꯌꯦꯁꯦ
ꯑ ꯊꯥꯡꯉ
ꯏꯁꯣꯔꯅ ꯆꯟꯕꯤꯗꯨꯅ ꯑꯅꯥ ꯑꯌꯦꯛ ꯍ
ꯑꯥ ꯑꯗꯨꯅꯦ ꯑꯗꯨ ꯅꯪ ꯐꯪꯉꯕꯕꯥ ꯅꯪꯅ ꯊꯤꯔꯤꯗꯣ
ꯕꯁꯦ ꯐꯪꯒꯗꯣꯔꯦ ꯑꯗꯨ ꯐꯪ ꯑ
ꯑꯣ ꯐꯪꯅꯤꯉꯥꯏ ꯍꯣꯅꯔꯣ ꯀꯣ ꯐꯪꯒꯅꯤ ꯐꯪꯒꯅꯤ ꯄꯈꯥꯠ ꯀꯅꯣ ꯐꯖꯅ ꯊꯤꯌꯣ
ꯁꯤꯗꯤ
ꯑꯩ ꯑꯩꯕꯨꯗꯤ ꯊꯤꯗꯣꯏꯁꯤ ꯁꯤ ꯌꯥꯔꯦꯗꯅ ꯑꯩ ꯑꯩꯗꯤ ꯑꯗꯨꯝ ꯂꯩꯔꯦꯗꯅ ꯅꯪ ꯈꯪꯉꯦꯗꯅ ꯑꯗ ꯅꯣꯏ ꯏꯃꯨꯡ ꯃꯤ ꯀꯌꯥꯝ ꯄꯥꯝꯕꯅꯣ
ꯎꯝ ꯍꯥꯌꯔꯒꯥ
ꯑꯦ ꯑꯩꯈꯣꯏꯗꯤ ꯃꯤ
ꯑꯣ ꯑꯃꯨꯛꯀ ꯑꯩ ꯈꯣꯟꯁꯦ ꯇꯞꯄ ꯃꯥꯜꯂꯦ ꯅꯉꯣꯟꯗ ꯑꯩ ꯉꯥꯡ
ꯑꯣ ꯏ ꯈꯔ ꯊꯥꯗꯦ
ꯌꯥꯝꯃꯦ
ꯄ ꯇꯞ ꯗꯦ꯭ꯔ ꯇꯕ ꯍꯣꯏ ꯅꯣꯏꯁꯨꯦ ꯌꯥꯝꯔꯝꯃꯤꯅꯤꯅ
ꯀꯌꯥꯅꯣ ꯅꯪꯅ ꯈ꯭ꯋꯥꯏꯗꯒꯤꯩ ꯑꯍꯟꯔꯣ ꯂꯥꯁ꯭ꯔꯣ ꯌꯥꯏꯃꯣ ꯀꯅꯥꯔꯣ
ꯑꯑꯩꯗꯤ ꯑꯗꯨꯗ
ꯗ ꯑꯣ ꯐꯔꯦꯅꯦ ꯎꯝ ꯅꯆꯦ ꯀꯌꯥ ꯅꯆꯦ ꯂꯩꯕ꯭ꯔꯣ
ꯏꯆꯦ ꯃꯥ ꯂꯩꯌꯦ
ꯑꯣ ꯐꯩꯅꯦ ꯑꯃ ꯌꯥꯏꯗ ꯂꯩꯕ ꯐꯔꯦ
ꯂꯩꯣꯏꯗꯤ ꯃꯥ ꯅꯪꯗꯤ ꯑꯍꯟꯔꯣ ꯑꯇꯣꯝꯕꯤꯔꯣ
ꯑꯩꯗꯤ ꯑꯇꯣꯝꯕꯤ ꯑ ꯇꯣꯝꯕꯅꯤꯗꯦ ꯍꯥ
ꯅꯤꯦ ꯑ ꯍꯒ ꯆ
ꯇꯣꯡꯝꯕ
ꯆꯁ
ꯅꯪ ꯑꯇꯣꯝꯕꯔꯣꯅꯦ ꯅꯪ ꯃꯌꯥꯏꯗꯅꯦ ꯍꯥꯏꯔꯒꯦ
ꯑꯇꯣꯞ ꯃꯌꯥꯏꯅꯦ ꯃꯌꯥꯏꯅꯦ
ꯅꯨꯄꯥꯗ ꯑꯇꯣꯝꯕ ꯅꯨꯄꯥꯗ ꯑꯇꯣꯝꯕ ꯍꯥꯏꯔꯣ ꯑꯣ
ꯑꯦ ꯍꯣꯏ
ꯑꯣ ꯑꯩ ꯑꯩꯁꯨꯁꯨ ꯈ꯭ꯋꯥꯏꯗꯒꯤꯀꯣ ꯑꯩ ꯑꯩ ꯑꯩ ꯄꯥꯝꯃꯤꯁꯦ ꯈ꯭ꯋꯥꯏꯗꯒꯤ ꯑꯍꯟ ꯑꯗꯨꯒ ꯂꯥꯁ ꯃꯤꯗꯜꯗꯤ ꯄꯥꯝꯗ꯭ꯔꯦ ꯕꯨ ꯀꯗ꯭ꯔꯥ ꯆꯜꯦꯀꯣ
ꯎꯝ
ꯏꯒ ꯆꯨꯅ꯭ꯔꯦꯗ
ꯏꯕꯥꯅꯤꯁꯦ ꯏꯁꯣꯔꯅ ꯆꯥꯟꯕꯤꯗꯕꯩ ꯑꯣꯏꯔꯝꯅꯤꯗ ꯏꯕꯥꯅꯤ ꯂꯩꯥꯏꯕꯛꯇ ꯇꯝ ꯆꯥꯟꯕꯤꯗꯕ ꯑꯣꯏꯔꯝꯅꯤꯗ
ꯀꯅꯥ ꯀꯅ ꯈꯥꯟ ꯑꯏꯩꯅ ꯄꯨꯔꯥ ꯑꯃꯨꯀ ꯃꯁꯨ ꯀꯅꯥꯥꯅꯦ ꯈ ꯁꯤ
ꯌꯦꯡꯕ ꯇꯥꯔꯦꯀꯣ ꯑꯩꯈꯣꯏ ꯏꯁꯣꯔꯅ ꯀꯔꯤ ꯀꯔꯤ ꯀꯩꯅꯣ ꯍꯥꯏꯕ ꯑꯩꯈꯣꯏꯗꯤ ꯈꯪꯗꯕꯅꯤꯅ
ꯌꯦꯡ ꯌꯦꯡꯉꯁꯦ
ꯌꯦꯡꯁ ꯌꯦꯡꯁꯦ ꯑꯗꯣ ꯅꯪ ꯀꯣꯏꯕ ꯀꯦꯟꯗ꯭ꯔ
ꯀꯣꯏꯕ ꯀꯣꯏꯕꯒꯁꯨ ꯆꯠꯄ ꯐꯪꯗꯦꯗ ꯑꯩꯗꯤ ꯆꯠꯅꯤꯡꯉꯦ ꯀꯣꯏꯕꯒꯁꯦ ꯆꯠꯅꯤꯡꯉꯦꯕ ꯆꯠꯄ ꯐꯪꯗꯦꯕ
ꯑꯟꯅ
ꯅꯣꯡꯃ ꯆꯠꯁꯦ ꯍꯥꯏꯕ꯭ꯔꯣ ꯀꯥꯏ ꯖꯒꯥꯗꯨꯅꯣ ꯒꯥꯔꯗꯦꯟꯗ꯭ꯔ ꯅꯠꯇ꯭ꯔꯒ
ꯅꯠꯇꯦ ꯅꯠꯇ ꯀꯟꯇ꯭ꯔꯤ
ꯀꯟꯇ꯭ꯔꯤ ꯁꯥꯏꯠꯇ ꯌꯥꯏꯅꯦ ꯅꯪꯅ ꯄꯨꯕꯤꯒꯦꯗ ꯄꯨꯕꯤꯌꯨꯅꯦ
ꯀꯟꯇ꯭ꯔꯤ ꯑꯩꯅ ꯄꯨꯕꯤꯅꯦ ꯀꯟꯇ꯭ꯔꯤ ꯄꯤꯁꯥꯏ ꯀꯦꯁ
ꯆꯠꯅꯤꯡꯉꯦ
ꯀꯟꯇ꯭ꯔꯤ ꯁ ꯀꯟꯇ꯭ꯔꯤ ꯁ ꯂꯅꯖ ꯍꯥꯏꯗ
ꯑꯗꯨꯅ ꯐ ꯍꯣꯏꯪ ꯍꯣꯏ ꯆꯁꯦ ꯆꯠꯁꯦ ꯆꯠꯁꯦ ꯅꯣꯡꯃꯒ ꯃꯇꯝ ꯇꯝꯅ ꯐꯥ
ꯍꯣꯏ ꯍ
ꯑꯦ ꯑꯩꯒꯤꯗꯃ ꯃꯇꯝ ꯅꯪ ꯈꯔ ꯎꯁ ꯇꯧꯒꯦ ꯇꯧꯕꯅꯤꯗꯥ
ꯀꯦ ꯅꯗ ꯃꯥ ꯈꯔ ꯃꯇꯝ ꯄꯤꯌꯣ ꯍꯥꯏꯕꯣ ꯑꯩ ꯍꯧꯖꯤꯛ ꯍꯧꯖꯤꯛꯀꯗꯤꯠ ꯑꯩ ꯎꯝ ꯑꯆꯥꯆꯥ ꯑꯩꯅ ꯍꯥꯏꯕꯗ ꯑꯗꯨꯝ ꯁꯪꯒꯅꯤ ꯍꯥꯏꯔꯣ
ꯑꯩꯅ ꯍꯥꯏꯕ ꯃꯇꯝꯗ ꯑꯗꯨꯝ ꯁꯪꯒꯅꯤ ꯍꯥꯏꯈ꯭ꯔ ꯕꯅꯪꯁꯦ
ꯇꯦꯗ ꯅꯪꯅ ꯆꯠꯅꯤꯡꯉꯕ ꯃꯇꯝ ꯑꯗꯨꯁꯨ ꯆꯠꯁꯤ ꯏꯟꯇꯔꯦꯁꯁꯦ ꯐꯤꯐꯇꯤ ꯐꯤꯐꯇꯤ
ꯑ ꯇꯪꯈꯥꯏ ꯇꯪꯈꯥꯏ ꯌꯦꯅꯦꯁꯦ ꯍꯥꯏꯕ ꯕꯅꯥꯖ ꯌꯥꯏ ꯌꯦ ꯌꯥꯏ ꯌꯥꯏ ꯅꯪ ꯀꯣꯛ ꯀꯣꯛꯅꯤꯡꯕ ꯅꯪ ꯀ ꯀꯣꯒ ꯂ ꯀꯗꯅꯦ ꯀꯣꯂꯤꯈ꯭ꯔꯦꯅ
ꯀꯣꯛꯁꯦ ꯑꯉꯥꯡꯒꯤ ꯀꯣꯛ ꯑꯣꯏꯔꯁꯨ ꯄꯨꯔꯥ ꯅ꯭ꯌꯨꯇꯟꯒꯤ ꯀꯣꯛ ꯌꯧꯔꯤꯅꯦꯒ
ꯎ ꯑ ꯐꯔꯅꯦ
ꯅꯪ ꯑꯣ ꯀꯒꯨꯝꯕꯒ ꯇꯥꯕ꯭ꯔꯣ
ꯅꯣꯡꯃꯪꯗ꯭ꯔꯣ
ꯁ꯭ꯋꯥꯒ ꯇꯧꯅꯤ
ꯀꯩꯋꯥ
ꯅꯪ ꯇꯤꯆꯤꯡ ꯇꯧꯅꯤ
ꯇꯥꯗꯌꯦ ꯇꯥ ꯇꯤꯆꯤꯡ ꯇꯤꯆꯤꯡꯁꯦ ꯑꯣꯖꯥ ꯇꯧꯅꯤꯡꯉꯥꯏ ꯑꯩ ꯀꯩꯅꯣ ꯇꯧꯗꯦꯗ ꯉꯝꯖꯗꯦꯗ ꯏꯠꯇꯒꯂ
ꯏꯁ ꯑꯦ ꯑꯗꯨꯝ ꯈꯟꯒꯅꯨ ꯂꯩꯇꯦ ꯍꯥꯏ ꯂꯩꯍꯜꯂ ꯌꯥꯔꯦ ꯌꯥꯔꯦ ꯅꯪ ꯄꯪꯕꯅꯤ ꯅꯇꯩꯁꯤꯡꯉꯤ
ꯍꯦ ꯑꯩ ꯁꯤꯁꯤꯡꯕ ꯍꯥꯏꯇꯦ ꯑꯩ ꯁꯤꯅ ꯄꯥꯡꯃꯟꯕꯒꯤ ꯑꯩꯈꯣꯏꯅ ꯑꯩꯈꯣꯏ ꯏꯃꯥ ꯑꯩꯈꯣꯏ ꯕꯥꯈꯣꯏꯅ ꯉꯥꯡꯉꯤꯅꯦ ꯋꯥꯁꯨ ꯉꯥꯡꯕ ꯍꯩꯇꯦ ꯅꯪꯗꯤ ꯀꯔꯤꯔꯃꯤ ꯃꯤ ꯃꯃꯥꯡ ꯍꯧꯒꯠꯂꯒ ꯋꯥ ꯉꯥꯡꯕꯁꯦ ꯌꯥꯝ ꯀꯩ ꯍꯥꯏꯁꯤꯔꯥ ꯁꯨꯅ ꯉꯥꯡꯕ ꯍꯥꯏ ꯑꯦ ꯍꯥꯏꯅꯀꯣ ꯆꯏꯔꯤꯅꯤꯅꯦ ꯋꯥ ꯉꯥꯡꯕ ꯍꯩꯇꯕꯒꯤ ꯍꯣꯏ ꯕꯥꯗꯤ ꯋꯥꯅ ꯌꯥꯝ ꯉꯥꯡꯕ ꯍꯩꯌꯦꯕꯀꯣ ꯃꯤꯅ ꯇꯥꯕ ꯀꯩ ꯍꯥꯏꯁꯦ ꯃꯤꯉꯣꯟꯗ ꯋꯥ ꯉꯥꯡꯃꯒꯁꯦ ꯎꯝ ꯃꯤ ꯃꯃꯥꯟꯗ ꯍꯥꯎꯒꯂ ꯑꯗꯨꯒ ꯉꯥꯡꯕꯁꯦ ꯌꯥꯝ ꯍꯩꯌꯦ ꯋꯥꯈꯣꯏꯕꯥꯗꯤꯀꯣ ꯑꯩꯈꯣꯏ ꯑ ꯏꯅꯦ ꯑꯩꯈꯣꯏꯅ ꯍꯥꯏꯔꯤꯅꯦ ꯅꯪꯗꯤ ꯅꯣꯏ ꯕꯥꯜꯗꯤ ꯌꯥꯝ ꯂꯧꯗꯦ ꯅꯣꯏꯕꯥꯜꯗꯤ ꯌꯥꯝ ꯍꯩꯌꯦ ꯍꯥꯏꯕꯅꯦꯕ ꯑꯩꯉꯣꯟꯗꯗꯤ ꯑꯁ꯫ ꯂꯣꯏꯔꯦ ꯋꯥ ꯉꯥꯡꯕ ꯍꯩꯗ꯭ꯔꯦ ꯑꯗꯨꯝ ꯋꯥꯊꯤ ꯆꯥꯔ ꯂꯩꯔꯤꯅꯦ ꯑꯩꯗꯤ꯫
ꯑꯥ꯫ ꯑꯁ ꯑꯩꯗꯤ꯫ ꯇꯥꯅꯤꯡꯉꯤꯅꯤ꯫
ꯀꯩꯍꯥꯏꯕ꯫
ꯌꯥꯝ ꯇꯥꯅꯤꯡꯉꯤ ꯍꯏꯝꯅꯦꯗ꯫
ꯇꯥꯎꯑꯣꯅ ꯍꯧꯖꯤꯛ ꯇꯥꯏꯗꯨꯗꯤ ꯇꯥꯗ꯭ꯔꯣꯁꯦ꯫ ꯑꯁ ꯂꯣꯏꯔꯦ ꯑꯩ ꯑꯩꯗꯤ ꯇꯥꯅꯤꯡꯗꯌꯦ ꯫ ꯍꯥ ꯑꯩ꯫ ꯈꯣꯟ ꯑꯩ ꯈꯣꯟꯁꯦ ꯐꯣꯟꯗꯒꯤ ꯑꯣꯏꯕꯒꯤꯔ ꯑꯁꯦꯡꯕ꯫
ꯑꯣ꯫
ꯇꯥꯕ ꯅꯨꯡꯉꯥꯏ ꯍꯥꯏꯔꯣ꯫
ꯍꯣꯏ ꯅꯪ꯫
ꯀꯩ꯫
ꯈꯣꯡꯖꯦꯜꯗꯣ꯫
ꯀꯩ ꯍꯥꯏꯕꯅꯣ꯫
ꯌꯦ ꯈꯣꯡꯖꯦꯟ꯫